ꯕꯨ
ꯌꯥꯝ ꯊꯨꯏ ꯍꯦ
ꯇꯨꯔ꯭ꯔꯥ
ꯊꯋꯦ ꯊꯋ
ꯏꯟꯁꯥꯡ ꯆꯥꯏꯕꯤꯔꯒꯦ ꯁꯣꯨꯝꯁꯦ
ꯀꯩꯁꯦ ꯀꯪꯁꯣꯏ ꯆꯥꯏ ꯆꯧꯔꯤ ꯈꯪꯁꯦ
ꯁꯥꯎꯕꯅꯤꯅꯦ ꯅꯪꯒꯤ ꯆꯧꯔꯤꯗꯣ
ꯑꯣ ꯁꯧꯔꯤ ꯁꯧꯔꯤ ꯁꯧꯔꯤ ꯅꯪ
ꯑ ꯑꯩꯁꯨ ꯀꯥꯡꯁꯣꯏꯅꯤꯗ ꯀꯩꯅꯣ ꯑꯥ ꯕꯤꯤꯟꯁꯀ ꯕꯤꯟꯁ ꯀꯩꯅꯣꯗꯣ ꯈꯥꯃꯦꯟ ꯑꯁꯤꯟꯕꯗꯣ
ꯑꯗꯨꯗꯣ ꯁꯥꯎꯔꯦ ꯁꯔꯦ
ꯍꯝ
ꯌꯥꯝ ꯋꯥꯔꯕ ꯋꯥꯕ ꯃꯥꯜꯂꯤꯦꯍꯦ
ꯌꯥꯝ ꯋꯥꯔꯁꯤ ꯇꯥꯏꯅꯦ ꯈꯪꯕꯤꯔ
ꯀꯔꯤꯒꯤ ꯋꯥꯕꯅꯣ ꯅꯪꯁꯤ
ꯍꯅꯤ
ꯎꯝ ꯇꯨꯝꯅꯤꯡꯗ꯭ꯔꯤꯕꯣ
ꯎꯝꯕ ꯇꯝꯗꯤꯦꯗꯦ
ꯄꯨꯡ ꯀꯌꯥ ꯇꯨꯡꯒꯦ ꯅꯪ
ꯑꯩꯈꯣꯏꯁꯦ ꯄꯨꯡ ꯈꯪꯗꯦꯗ ꯄꯨꯡ ꯃꯔꯤꯗ ꯇꯨꯝꯕꯁꯨ ꯌꯥꯎꯋꯦ ꯄꯨꯡ ꯃꯉꯥꯗ ꯌꯣ ꯇꯨꯝꯃꯦ ꯑꯀ ꯈꯪꯗꯦ
ꯑꯁ ꯀꯩꯒꯤꯅꯣ ꯌꯥꯝ ꯊꯦꯡꯅ ꯇꯨꯝꯂꯤꯁꯤꯅ
ꯑꯁ ꯌꯥꯗ꯭ꯔꯦꯅꯦ
ꯀꯩ ꯌꯥꯗ꯭ꯔꯤꯅꯣ ꯚꯤꯇꯥꯃꯤꯟ ꯌꯥꯗꯕꯒꯤꯔꯣ ꯑꯨꯝꯍꯨꯝ
ꯇꯨꯝꯕ ꯌꯥꯗꯕꯩꯅꯤꯅꯦ ꯀꯔꯤꯒꯤꯅꯣ ꯈꯪꯗ꯭ꯔꯦ ꯍꯥꯔꯠ ꯕ꯭ꯔꯣꯀꯟ ꯑꯣꯏꯕꯒꯤꯔ ꯈꯪꯗ꯭ꯔꯦ
ꯅꯨꯡ ꯑꯣꯏꯕ꯭ꯔꯣ
ꯀꯪꯗꯦꯗ ꯑꯩꯁꯨ
ꯍꯦ ꯍꯦ
ꯀꯔꯤꯒꯤꯅꯣ ꯈꯪꯉꯦ ꯍ꯭ꯔꯥꯠ ꯕꯔꯣꯀꯟ ꯑꯣꯏꯕꯒꯤꯔ ꯅꯠꯇ꯭ꯔꯒ ꯆꯥꯛ ꯌꯦꯟꯖꯥꯡ ꯍꯥꯎꯇꯕꯒꯤꯔ ꯈꯪꯗ꯭ꯔꯦ
ꯆꯥꯛꯇꯣ ꯈꯔ ꯌꯥꯝ ꯆꯥꯎ ꯑꯗꯨꯒ ꯐꯖꯅ ꯇꯨꯝꯊꯣꯛꯑꯣꯒꯩꯅꯣ
ꯑꯁ ꯍꯤꯟꯖꯥꯡ ꯍꯥꯎꯇ꯭ꯔꯗꯤ ꯆꯥꯕ ꯌꯥꯔꯣꯏꯅꯦ ꯆꯥꯛꯇꯣ
ꯍꯥꯎꯅꯕ ꯊꯣꯡꯉꯣ ꯀꯩꯅꯣ ꯊꯥꯎ ꯈ꯭ꯔ ꯍꯥꯛ
ꯎꯝ ꯑꯦ ꯍꯥ ꯍꯨꯝ
ꯍꯥꯏꯖꯤꯟꯕ ꯃꯥꯟꯂꯦ ꯑꯩꯅ ꯇꯥꯔꯤꯕ ꯃꯈꯣꯟꯗꯨꯒ ꯅꯠꯇ꯭ꯔꯣ ꯍꯥꯥ
ꯍꯥꯥ
ꯑꯩꯅ ꯇꯥꯔꯤꯕ ꯃꯈꯣꯜꯗꯨꯒ ꯇꯨꯝꯅꯤꯡꯕ ꯃꯥꯜꯂꯦꯕ
ꯀꯩꯍꯥꯏꯕ
ꯑꯩꯅ ꯇꯥꯔꯤꯕ ꯃꯈꯣꯟꯗꯨꯒ ꯇꯨꯝꯅꯤꯡꯕ ꯃꯥꯜꯂꯦꯕ ꯅꯪꯁꯦ
ꯑꯁ ꯇꯨꯝꯅꯤꯡꯗꯦꯗꯥ ꯇꯨꯝꯅꯤꯡꯕ ꯐꯥꯎꯗ꯭ꯔꯤꯗ ꯍꯧꯖꯤꯛꯇꯤ
ꯏꯁꯩ ꯁꯛꯄꯤꯒꯦꯔꯣ
ꯑꯥꯁ ꯑꯩ ꯏꯁꯩ ꯁꯛꯄ ꯍꯩꯇꯦ ꯅꯪ ꯑꯣꯏꯅ ꯁꯛꯂꯛꯑꯣ ꯇꯥꯕꯤꯒꯦ ꯀꯥꯏꯅ
ꯑꯩꯗꯤ ꯍꯩꯇ꯭ꯔꯕ
ꯑꯩ ꯑꯩ ꯇꯥꯛ ꯕꯤꯔꯒꯦ ꯅꯪ ꯁꯛꯑꯣ
ꯅꯪꯁꯦ ꯍꯩꯔꯝꯗꯧ ꯃꯥꯟꯕ ꯅꯪ ꯈꯣꯟ ꯇꯥꯕꯗꯅꯦ ꯀꯩꯅꯣꯝ ꯇꯧꯋꯦꯕ
ꯍꯥ
ꯅꯪ ꯈꯣꯟ ꯇꯥꯕꯗ ꯀꯩꯅꯣꯝ ꯇꯧꯋꯦꯕ ꯍꯩꯔꯝꯗꯧ ꯃꯥꯜꯂꯦꯕ ꯑꯗꯨꯒꯤ ꯍꯥꯏꯔꯛꯄꯅꯦꯗ
ꯑꯦ ꯍꯩꯇꯦꯗ ꯀꯩꯅꯣ ꯅꯪꯁꯨ ꯍꯩꯔꯝꯗꯧ ꯃꯥꯜꯂꯦ
ꯏꯁ ꯑꯩꯗꯤ ꯍꯩꯇꯦꯌꯦ
ꯌꯥꯝ ꯆꯥ ꯌꯥꯝ ꯆꯥꯗꯦ ꯍꯥꯏꯔꯣ ꯆꯥꯛ
ꯑꯁ ꯆꯥꯛ ꯌꯥꯝ ꯆꯥꯕ ꯌꯥꯗ꯭ꯔꯦꯅꯦ ꯌꯦꯟꯖꯥꯡ ꯍꯥꯎꯇ ꯕꯩ
ꯑꯍꯥꯎꯕ ꯊꯣꯡꯕ ꯌꯥꯗ꯭ꯔꯣ
ꯑꯁ ꯊꯥꯎꯁꯨ ꯃꯤ ꯌꯥꯝꯃꯟꯕꯩ ꯌꯥꯔꯤꯅꯦ ꯏꯊꯟꯗ ꯑꯣꯏ ꯏꯊ ꯏ ꯑꯩꯁ ꯏꯊꯟꯇꯅ ꯂꯩꯕꯩ ꯃꯤ ꯌꯥꯝꯕꯅꯤꯅꯀꯣ
ꯎꯝ
ꯌꯥꯗꯦꯕ ꯑꯩꯈꯣꯏꯗꯤ
ꯕꫭꯠ ꯕꫭꯠ ꯕꯣꯔꯗꯤꯡꯒ ꯆꯞ ꯃꯥꯟꯅꯕ꯭ꯔꯣ ꯑꯗꯨꯗꯤ
ꯍꯣꯏ ꯕꯣꯔꯗꯤꯡꯅꯤ ꯑꯁꯤꯗꯤ
ꯍꯥ
ꯉꯥꯁꯤꯗꯤ ꯄꯨꯡ ꯀꯌꯥ ꯇꯨꯝꯒꯅꯤꯕ
ꯈꯪꯇꯦꯗ ꯍꯥꯏꯕ ꯉꯝꯗꯦ
ꯇꯝꯕ ꯉꯝꯗꯦꯕ
ꯍꯥꯏ
ꯀꯞꯄ ꯃꯥꯜꯂꯦꯗ ꯅꯪꯒꯤꯁꯤ ꯌꯥꯗ꯭ꯔꯦ
ꯌꯥꯗꯔꯦꯅꯦ ꯑꯩꯒꯤ ꯗꯥꯇꯣꯟꯁꯦ
ꯀꯞꯄꯤꯔꫭꯕ
ꯀꯩꯅꫭꯗ ꯀꯩꯒꯤ ꯀꯞꯇꯣꯏꯅꫭ ꯑꯩꯗꯤ
ꯅꯪ ꯋꯥꯈꯜ ꯅꯨꯡꯉꯥꯏꯇꯦ ꯍꯥꯏꯗꯥꯏꯅꯦ
ꯑꯦꯁ ꯅꯨꯉꯥꯏ ꯈꯪꯗꯦꯗ ꯋꯈꯥꯜꯁꯦ ꯑꯥ ꯀꯅꯥꯅꯣ ꯕ꯭ꯔꯦꯛꯀꯞ ꯇꯧꯕꯖꯥꯠꯅꯣ ꯈꯪꯗꯦ ꯑꯩꯁꯨ ꯍꯩꯍꯥ ꯍꯥ
ꯏꯪꯕꯔꯕꯕꯥ
ꯏꯁ ꯀꯞꯅꯤꯡꯅꯤꯗ ꯀꯩꯅꯣ ꯀꯩꯗꯧꯔꯤꯃꯣ ꯀꯩꯗꯧꯔꯤꯅꯣ ꯅꯪꯕꯨ
ꯑꯩꯏ ꯉꯥꯁꯥꯏ ꯑꯩ ꯆꯥꯛ ꯃꯌꯥꯝ ꯆꯥꯁꯤꯜꯂꯕꯅꯤꯅ ꯐꯝꯕꯁꯨ ꯋꯥꯕꯥ ꯇꯨꯝꯕꯁ ꯁꯨ ꯋꯥꯕꯥ ꯂꯦꯛꯁꯨ ꯋꯥꯕꯥ
ꯌꯦ ꯄꯥꯏꯔꯣ ꯑꯗꯨꯗꯤ
ꯀꯃꯥꯏꯅ ꯇꯧꯁꯤꯔꯥ ꯈꯪꯗꯦ ꯄꯥꯏꯁꯤꯔꯥ ꯈꯪꯗꯦ ꯀꯥꯏꯗ ꯑꯃꯨꯛ ꯄꯥꯏꯔꯗꯣꯏꯅꯣ ꯈꯪꯗꯦ
ꯍꯤ ꯍꯤ
ꯏꯃꯥꯟꯅꯕ ꯑꯃꯒꯤ ꯋꯥꯔꯤ ꯑꯃ ꯂꯩꯌꯦ ꯆꯥꯛ ꯆꯥꯔꯁꯨ ꯁꯨ ꯋꯥꯏ ꯆꯥꯗꯕꯁꯨ ꯋꯥꯏ ꯍꯥꯏꯕ ꯑꯃ ꯂꯩ
ꯆꯨꯝꯗ꯭ꯔꯣ ꯑꯗꯨꯗꯣ
ꯑꯦ ꯆꯨꯝꯃꯦ ꯇꯨꯝꯕꯁꯨ ꯍꯦꯛ ꯋꯥꯏ
ꯑꯥ ꯃꯥꯗꯣ ꯑꯗꯨ ꯅꯨꯃꯤꯠꯇꯣ ꯆꯥꯛ ꯌꯥꯝ ꯆꯥꯈꯤꯕ
ꯎꯝ
ꯑꯩꯈꯣꯏ ꯑꯗꯨ ꯅꯨꯃꯤꯠꯇꯨ ꯀꯩꯅꯣ ꯐꯣꯡꯕꯗꯣ ꯑꯣ ꯀꯩꯅꯣ ꯑꯣꯏꯕ ꯌꯦꯡꯃꯤꯗ ꯌꯦꯡꯕꯒꯤꯗꯤ ꯕꯥꯖꯥꯔꯗꯒꯤ ꯂꯧꯔ꯭ꯒ
ꯎꯝ
ꯃꯥꯁꯨ ꯐꯖꯅ ꯂꯧꯈꯠꯂꯦ ꯑꯗꯨ ꯅꯨꯃꯤꯠꯇꯣ
ꯅꯪꯒꯤ ꯐꯣꯟꯁꯦ ꯂꯥꯞꯅ ꯊꯝꯕ꯭ꯔꯥ
ꯅꯠꯇꯦ ꯑꯩꯅ ꯏꯌꯔꯕꯠ ꯍꯥꯞꯄ
ꯍꯥ
ꯏꯔꯔꯕꯠ ꯍꯥꯞꯄ ꯑꯩꯅ
ꯑꯣ ꯑꯗꯨꯒꯤꯅꯤꯅꯦ ꯍꯣꯏ
ꯂꯥꯞꯅ ꯇꯥꯕ꯭ꯔꯣ꯫
ꯎꯝ꯫
ꯑꯗꯨꯗꯤ ꯑꯃꯨꯛ ꯍꯥꯞꯆꯤꯜꯂꯒꯦ ꯀꯣ꯫
ꯑꯗꯣ ꯍꯥꯞꯄ ꯌꯥꯗꯦ ꯍꯥꯏꯕ ꯅꯠꯇ꯭ꯔꯣ꯫
ꯅꯪꯒꯤ ꯗꯃꯥꯥꯛꯇ
ꯎ ꯅꯊꯟꯗ ꯂꯩꯕ꯭ꯔꯣ꯫
ꯑꯝ
ꯍꯂꯣ ꯑꯣ
ꯁꯦꯡꯅ ꯇꯥꯔꯕ ꯍꯧꯖꯤꯛꯇꯤ꯫
ꯇꯥꯔꯦ ꯇꯥꯔꯦ꯫ ꯅꯪ ꯅꯊꯟꯗ ꯂꯩꯕ꯭ꯔꯣ꯫
ꯑ ꯐꯟꯇꯅꯦ
ꯑꯁ ꯑꯩ ꯂꯥꯛꯒꯦꯗ꯫
ꯂꯥꯎꯒꯅꯣ꯫
ꯍꯥꯍꯥꯍꯥ
ꯀꯔꯝ ꯀꯥꯟ ꯂꯥꯛꯀꯦ ꯍꯥꯏꯅꯣ ꯍꯌꯦꯡ ꯂꯥꯛꯀꯦꯔꯣ ꯍꯧꯖꯤꯛ ꯂꯥꯛꯀꯔꯣ꯫
ꯑꯁ ꯍꯧꯖꯤꯛꯇꯤ ꯌꯥꯒꯗꯧ ꯃꯥꯜꯗꯦꯗ꯫
ꯒꯥꯔꯤ ꯊꯥꯔꯛꯑꯒꯦ꯫
ꯏꯂ ꯑꯦꯔꯄ꯭ꯂꯦꯟ ꯊꯥꯔ ꯑꯣ꯫
ꯊꯥꯔꯛꯑꯒꯦ꯫ ꯂꯥꯛꯀꯦ ꯍꯥꯏ
ꯑꯩ ꯔꯦꯗꯤ ꯔꯦꯗꯤ ꯂꯩꯔꯒꯦ ꯑꯗꯨ ꯑꯦꯔꯣꯄ꯭ꯂꯦꯟ ꯔꯥ ꯀꯔꯤꯅꯣ ꯊꯥꯔꯛꯑꯣ
ꯑꯣ ꯈꯥꯔ ꯊꯨꯅꯕꯒꯣ ꯀꯣ꯫
ꯎꯝ꯫
ꯊꯨꯅꯕꯗꯣ ꯑꯩꯁꯨ ꯄꯥꯝꯕꯅꯦ꯫
ꯃꯤꯅꯤꯠ ꯃꯉꯥꯗ ꯌꯧꯒꯦ꯫ ꯃꯤꯅꯤꯠ ꯃꯉꯥꯗ ꯌꯧꯅꯕ ꯑꯗꯣ ꯈꯔ ꯅꯊꯥꯔꯛꯑꯣ
ꯎꯝ ꯇꯔꯒꯦ꯫
ꯑ
ꯑꯁ꯫
ꯑꯗꯨꯝ ꯁꯥꯏꯌꯦ ꯁꯤꯗꯗꯤ ꯑꯩ ꯌꯥꯝ ꯁꯥꯏꯌꯦ ꯀꯔꯤꯅꯣ ꯈꯪꯗꯦ꯫ ꯐꯦꯟ ꯊꯥꯔꯁꯨ ꯁꯥꯏ꯫
ꯑꯥ ꯋꯤꯟꯗꯣꯒꯨꯝꯕ ꯍꯥꯡꯉꯥ ꯇꯨꯝ ꯃꯣꯅ꯫
ꯋꯤꯟꯗꯣ ꯍꯥꯡꯉꯁꯨ ꯀꯥꯡꯅ ꯌꯥꯝꯕꯅꯦ ꯀ꯭ꯔꯤꯃ ꯌꯥ
ꯀꯥꯡꯅ ꯅꯪꯕꯨ ꯊꯥꯡꯒꯦ ꯇꯧꯕ꯭ꯔꯣ꯫
ꯍꯣꯏ꯫
ꯑꯇꯣꯞꯄ ꯖꯒꯥꯗ ꯊꯥꯡꯉꯥꯒ ꯂꯩꯔꯝꯃꯅꯤꯀꯣ ꯍꯌꯦꯡ ꯑꯃꯨꯛ ꯍꯧꯒꯠꯂꯛꯄꯗ꯫
ꯑꯩꯁꯨ ꯍꯥꯟꯅ ꯀꯩꯅꯣꯗ ꯂꯩꯔꯝꯕꯗꯅꯦ ꯑꯁ ꯑꯥ ꯀꯥꯡ ꯀꯥꯡ ꯀꯥꯡꯗꯣ ꯅꯦꯠ ꯊꯥꯏꯕ ꯊꯥꯒ ꯑꯗꯨꯝ ꯂꯥꯛꯄꯅꯦ ꯑꯩꯈꯣꯏ ꯀꯨꯠꯀꯨꯝꯕ ꯅꯦꯠ ꯅꯦꯠ ꯃꯅꯥꯛꯇ ꯊꯝꯃꯗꯤꯀꯣ ꯀꯥꯡ ꯃꯌꯥꯝꯗꯣ꯫ ꯑꯗꯨꯝ ꯂꯥꯛꯀꯅꯤ꫰꫰
ꯅꯪꯗꯤ ꯑꯥꯗꯨꯗ ꯀꯩꯗꯧꯔ ꯂꯩꯔꯤꯅꯣ ꯊꯕꯛ ꯁꯨꯕꯔꯥ ꯅꯠꯇ꯭ꯔꯒ ꯀꯣꯂꯦꯖ ꯀꯥꯔꯤꯔꯥ꯫
ꯂꯣꯏꯔꯦ꯫
ꯀꯂꯦꯖ ꯔꯣ꯫
ꯑꯁ ꯉꯛ ꯅꯥꯏꯌꯦꯗ꯫
ꯃꯤ ꯑꯃꯅ ꯑꯩꯕꯨ ꯃꯁꯥꯁ ꯐꯖꯅ ꯇꯧꯕꯤꯔꯗꯤ ꯈꯔ ꯅꯨꯡꯉꯥꯏꯅꯤ ꯉꯥꯁꯤ꯫
ꯑꯩꯁꯨ ꯑꯗꯨ ꯄꯥꯃꯤꯅꯦ꯫
ꯉꯛ ꯅꯥꯏꯌꯦ ꯀꯩꯅꯣ ꯈꯪꯗꯦ꯫
ꯎ
ꯀꯩꯒꯤꯅꯣ ꯌꯥꯝ ꯀꯨꯏꯅ ꯀꯥꯞꯄꯤꯗꯨꯅ꯫
ꯀꯞꯇꯦꯍꯦ ꯀꯔꯤꯅꯣ꯫
ꯀꯞꯄꯨꯅꯣ ꯀꯞꯄꯨꯅꯣ ꯃꯤꯊꯥꯏ ꯆꯒꯦꯔꯣ꯫ ꯈꯔ ꯐꯥꯟꯅꯕ ꯃꯤꯊꯥꯏ ꯆꯒꯦꯔꯣ ꯈꯔ ꯐꯥꯟꯅꯕ꯫
ꯃꯤꯊꯥꯏꯗꯤ ꯆꯅꯤꯡꯗꯦ ꯃꯃꯥ ꯫ ꯑꯦ ꯑꯥ ꯃꯤꯊꯥꯏ ꯑꯦ ꯃꯃꯥ ꯑꯣꯏꯅ ꯆꯥꯒꯦ
ꯑꯣ ꯑꯩꯗꯤ ꯃꯣꯃꯣ ꯑꯣꯏꯅ ꯇꯥꯔꯥꯕ
ꯃꯤ ꯃꯤꯔꯥ ꯃꯝꯃꯥꯔ
ꯃꯃꯥꯁꯨ ꯍꯥꯎꯋꯦꯀꯣ
ꯑꯪ
ꯑꯗꯨꯗꯣ ꯊꯥꯏꯅ ꯀꯩꯅꯣꯗ ꯑꯁ ꯃꯌꯥꯝ ꯂꯩꯔꯒ ꯑꯗꯨꯝ ꯆꯥꯕꯅꯤꯅꯦ ꯅꯨꯡꯁꯤ ꯑꯗꯨ ꯃꯇꯝꯗꯣ
ꯑꯗꯨꯒ ꯀꯩꯅꯣ ꯀꯩꯅꯣꯗꯣ ꯈꯪꯕ꯭ꯔ ꯀꯦꯂꯥꯖꯤꯗꯣ ꯈꯪꯕ꯭ꯔꯥ
ꯏꯂꯥꯖꯤ ꯏꯂꯥꯖꯤ
ꯕꯨꯖꯤꯌꯥ ꯅꯨꯄꯥ ꯑꯃ ꯑꯃ ꯄꯤꯕꯗꯣ ꯃꯈꯨꯝ ꯑꯉꯥꯡꯕꯗꯣ
ꯈꯪ ꯈꯪꯗꯦꯀꯣ
ꯈꯪꯗꯦ ꯑꯗꯨ ꯑꯗꯨꯅ ꯇꯥꯛꯄꯗꯤ ꯅꯪ ꯅꯧꯔꯤ